ꯍꯜꯂꯣ ꯍꯜꯂꯣ
ꯍꯜꯂꯣ
ꯑꯣ ꯇꯔꯕ
ꯇꯥꯢꯌꯦ ꯇꯥꯢꯌꯦ ꯇꯥꯔꯕ
ꯎꯝ ꯀꯩꯗꯧꯅꯣ
ꯑꯩ ꯁꯨꯝ ꯆꯥꯛ ꯊꯣꯡꯒꯦ ꯇꯧꯔꯝꯃꯅꯤ ꯃꯥꯥꯡ ꯆꯥꯛ ꯊꯣꯡꯉꯕ ꯑꯣꯏ
ꯀꯣꯏ ꯆꯥꯛꯒ ꯊꯣꯡꯗꯔꯤꯗ ꯍꯧꯒꯠꯅꯗ ꯉꯥꯏꯔꯤ
ꯢꯀꯣ ꯌꯥꯝ ꯆꯠꯀꯩ ꯇꯧꯢꯅꯦ
ꯁꯨ ꯌꯥꯔꯔꯕ ꯑ ꯌꯥꯔꯕꯣ
ꯅꯠꯇꯦ ꯑꯗꯨꯝ ꯌꯥꯗꯦꯁꯨ ꯀꯩꯅꯣꯝ ꯇꯧꯏ
ꯅꯠꯇꯦꯅ ꯏꯀꯣ ꯆꯠꯂꯦ ꯍꯥꯏꯗꯣ ꯌꯥꯔꯕ꯭ꯔꯕ
ꯑꯣ ꯌꯥꯔꯦ꯭ ꯑꯩ ꯑꯩꯩꯅ ꯈꯪꯗꯦ ꯑꯩꯅ ꯕꯣꯏ ꯁ꯭ꯑꯣꯡ ꯆꯈꯠꯄꯩꯔ ꯀꯩꯅꯣ ꯎꯝ ꯌꯥꯃꯦ ꯌꯥꯃꯦ
ꯀꯔꯤ ꯏꯟꯁꯥꯡ ꯊꯣꯡꯗꯣꯏꯕ
ꯍꯋꯥꯢꯂ ꯀꯩꯅꯣ ꯁꯨꯝ ꯀꯝꯁꯤꯜꯂꯝꯕꯅꯤꯗꯥ
ꯍꯋꯥꯏ ꯅ ꯃꯥ ꯍꯦꯜꯂꯦ
ꯑꯗꯨꯗꯤ ꯑꯇꯣꯞꯄꯗꯣ ꯇꯟꯕ ꯂꯣꯏꯔꯕ ꯅꯪꯒꯤꯁꯦ
ꯑꯥ
ꯑꯣ ꯍꯧꯒꯠꯅꯔꯕꯣ
ꯍꯧꯒꯠꯅꯕ ꯍꯥꯏꯖꯦ ꯍꯧꯒꯠꯅꯔꯦ ꯐꯣꯟ ꯌꯦꯡꯅꯔꯤ ꯕ꯭ꯔꯁ ꯇꯧꯗ꯭ꯔꯤ
ꯑꯣ ꯉꯜꯂꯤ ꯉꯔꯥꯡ ꯀꯩꯅꯣ ꯇꯧꯕ꯭ꯔꯣ ꯕꯣꯜ ꯌꯦꯡꯕ꯭ꯔꯣ
ꯕꯣꯜ ꯌꯦꯡꯗꯦꯗ ꯉꯔꯥꯡ
ꯑꯩ ꯑꯌꯨꯛ ꯉꯁꯥꯏ ꯈꯔ ꯍꯧꯒꯠꯂꯃꯨꯛ ꯌꯦꯡꯉꯝꯃꯦ
ꯑ
ꯌꯥꯍꯧꯁꯦ ꯊꯦꯡꯉꯨ ꯌꯥꯗꯦ ꯉꯜꯂꯨ ꯌꯥꯗꯦ
ꯄꯨꯡ ꯀꯌꯥ ꯍꯧꯋꯥꯠꯄ
ꯅꯤꯄꯥꯥꯟꯗ ꯅꯤꯄꯥꯟ ꯍꯦꯟꯕ ꯀꯥꯎꯈ꯭ꯔꯦ
ꯎꯝ
ꯅꯍꯥꯎꯄꯕ ꯆꯥꯛ ꯊꯣꯡꯉꯦ ꯑꯗꯒꯤ ꯊꯥꯔꯁꯗꯦꯒꯤ ꯋꯥꯏꯇꯔꯅꯣ ꯋꯥꯏꯇꯁꯂ ꯁꯤꯃꯥ ꯑꯣꯏꯌꯦꯒ ꯑꯗ ꯑꯩꯈꯣꯏꯁ ꯊꯥꯔꯁꯤ ꯈꯨꯗꯤꯡꯒꯤ ꯍꯥꯏꯕ ꯑꯃꯅ ꯂꯁꯅꯤ ꯄꯨꯖꯥꯅꯤꯅ ꯀꯧꯔꯤ ꯌꯨꯝ ꯁꯦꯡꯕꯅ
ꯎꯝ
ꯀꯥ ꯈꯨꯡꯒꯤ ꯋꯥꯏ ꯇꯩꯌꯨ ꯀꯥꯆꯤꯟ ꯈꯔ ꯌꯧꯅꯕ
ꯅꯨꯄꯥ ꯑꯃ ꯑꯣꯏꯕꯩ ꯃꯊꯧꯅꯤꯅꯦ
ꯌꯦꯁ ꯅꯨꯄꯥꯃꯒꯤ ꯆꯞ ꯆꯥꯕꯀꯣ
ꯅꯍꯦ ꯇ꯭ꯔꯦꯅꯤꯡꯅꯦ
ꯆꯥꯏꯃꯤ ꯍꯧꯖꯤꯛꯀꯤ ꯍꯥꯏꯗꯤ ꯊꯥꯏꯅꯉꯩ ꯑꯗꯨꯃꯥꯏꯅꯀꯣ ꯅꯨꯄꯥꯅꯅ ꯂꯥꯛꯐꯩ ꯆꯠꯂꯒ ꯅꯨꯄꯤꯅ ꯌꯨꯝ ꯂꯩꯍꯧꯗ ꯇꯧꯣ ꯦꯕ ꯍꯧꯖꯤꯛꯀꯥꯟꯗꯤ ꯅꯨꯄꯥꯅ ꯌꯨꯝ ꯂꯩꯔꯒ ꯅꯨꯄꯤꯅ ꯊꯥꯜꯂꯒ ꯍꯣꯏ ꯅꯥꯈꯩꯗꯨꯃꯛ ꯅꯠꯇ꯭ꯔꯁꯨ ꯊꯕꯛ ꯃꯆꯥ ꯑꯃ ꯀꯔꯤꯃ ꯇꯧꯍꯜꯂꯒ ꯅꯣꯏꯗꯅ ꯋꯥꯔꯤꯁꯦ
ꯎꯝ ꯆꯨꯝꯃꯦ ꯆꯨꯝꯃꯦ ꯑꯣꯀ
ꯑꯥ
ꯀꯣꯏ ꯈꯪꯗꯦ ꯃꯥꯏꯔꯦꯂ ꯀꯔꯤꯅꯣ ꯑꯃ ꯑꯦꯛꯇ
ꯅꯣꯏ ꯃꯦꯐꯤꯠꯇꯤ ꯑꯗꯨꯝ ꯂꯩꯗꯧꯗ꯭ꯔꯣ
ꯂꯩꯒꯅꯤ
ꯃꯦꯟꯃꯤꯠꯇꯨ ꯂꯩꯔꯗꯤ ꯎꯝ ꯅꯨꯡꯗꯥꯡ ꯊꯦꯡꯉꯅꯤ ꯁꯥꯀꯤ ꯊꯞꯄꯣ ꯌꯨꯝꯍꯜꯂ ꯑꯃ ꯂꯥꯛꯄ
ꯌꯥꯏꯌꯦ ꯌꯥꯏꯌꯦ ꯆꯥꯡ ꯍꯒꯗꯦ ꯆꯔꯒꯅꯨꯔꯦ
ꯎꯝ ꯁ ꯁꯃꯨꯇ ꯄ ꯂꯩ ꯁꯃꯨꯇ ꯂ ꯁꯚꯦꯟꯒ ꯑꯩꯠꯀꯤꯗꯨꯗꯤ ꯌꯥꯝ ꯅꯨꯡꯉꯥꯏꯔ ꯃꯥꯜꯂ
ꯑꯣ ꯁꯤ ꯈꯛꯇꯒꯤꯅꯦꯕ ꯍꯧꯗꯣꯏꯁꯦ
ꯁꯤꯛꯁ ꯁꯚꯦꯟ ꯑꯩꯠ ꯋꯥꯟ ꯑꯩꯗꯤ ꯁꯤꯛꯁ ꯁꯚꯦꯟ ꯑꯩꯠ ꯅꯥꯏꯟꯅ ꯈꯜꯂꯨꯕꯅꯦ ꯑꯗꯨ ꯍꯅꯤꯀꯥ ꯑꯣꯏꯖꯃꯤꯅꯣ
ꯑꯗꯨꯗꯤ ꯃꯟꯗꯤꯔꯗꯩꯅꯤꯅꯦꯗꯤ
ꯃꯥ ꯃꯟꯗꯦ ꯇ꯭ꯌꯨꯁꯗꯦꯋꯦꯟꯁꯦ ꯎꯝ ꯗꯦꯠ ꯅꯥꯏꯟꯗ ꯂꯩꯕꯅꯦ ꯑꯩꯗꯤ ꯅꯥꯏꯟꯗ ꯂꯣꯏꯇꯥꯔꯦ ꯅꯥꯏꯟ ꯏꯁꯩꯗꯨꯣ ꯌꯦꯡꯟꯅꯈꯤ ꯇꯝꯕꯅꯤ ꯌꯦꯡꯃꯤꯟꯅꯔꯔꯣꯏ ꯁꯚꯦꯟꯒꯤ ꯏꯁꯄꯣꯁꯇꯨꯗ ꯌꯦꯡꯉꯒ ꯑꯩꯠꯇ ꯂꯥꯏꯔꯤꯛ ꯄꯥꯖꯖ
ꯅꯥꯏꯟꯗ ꯍꯥꯏꯗꯤ ꯑꯦꯛꯖꯥꯝꯗꯣ
ꯃꯣꯏꯗꯤ ꯁꯚꯦꯟꯗ ꯍꯧꯋꯦ ꯁ꯭ꯋꯥꯌꯝꯗꯣ
ꯑ ꯃꯣꯏ ꯑꯣ ꯃꯣꯏꯒꯤ ꯑꯦꯛꯖꯥꯝ ꯍꯧꯗ꯭ꯔꯤꯕꯀꯣ
ꯎꯝ ꯍꯥꯎ ꯍ ꯁ꯭ꯋꯥꯌꯝꯗꯤ ꯉꯟꯅꯁꯨ ꯂꯣꯏꯗꯅ ꯉꯟꯅꯒ ꯄꯣꯠꯁꯦꯗꯣ ꯉꯥꯏꯍꯥꯛ ꯌꯦꯡꯃꯤꯟꯅꯒ ꯣꯏ ꯂꯪꯒꯥꯏ ꯀ ꯌꯥꯔꯦꯅꯦ
ꯔ
ꯅꯣꯛꯈꯥꯏꯕ ꯇꯣꯛꯈꯥꯏꯕꯕ
ꯑꯩꯈꯣꯏꯁꯦ ꯗꯦꯠ ꯊꯥꯔꯇꯤꯟꯗ ꯑꯗꯨꯖꯅꯤ
ꯑꯗꯨꯒꯤ ꯅꯪ ꯅꯣꯠꯁ ꯀꯅꯥꯗꯤ ꯂꯧꯗꯣꯏꯕ
ꯈꯪꯗꯗ ꯃꯣꯏ ꯑꯇꯩ ꯀꯥꯡꯕꯨꯗꯣ ꯍꯥꯏꯅ ꯁꯦꯝꯖꯦ ꯈꯣꯠꯁꯦꯗ ꯅꯠꯇꯦ ꯅꯠꯇꯦ
ꯊ ꯇ ꯌꯦ ꯌꯥꯥꯎꯒꯦ
ꯁꯣ ꯄꯋꯦ ꯑꯅꯣꯏꯕꯁꯨ ꯌꯥꯎꯋꯦ ꯇꯨꯄꯤꯗꯨꯁꯨ ꯌꯥꯎꯋꯦ
ꯎꯝ
ꯃꯥꯟꯅꯕꯅꯦꯕ ꯁꯕꯖꯦꯛꯇꯨ
ꯑꯗꯨꯁꯨ ꯈ꯭ꯋꯥꯏ ꯇꯟꯗꯣꯏꯅꯤꯅꯤ ꯃꯌꯥꯝꯁꯨ ꯑꯗꯨꯗꯤ ꯅꯪ ꯄꯥꯕꯗꯤ ꯀꯩꯁꯨ ꯉ ꯄꯥ ꯄꯥꯕ ꯅꯨꯡꯉꯥꯏꯇꯣꯔꯤꯕ
ꯑꯆꯧꯕꯗꯤ ꯑꯍꯨꯝꯅꯦ
ꯔꯨꯝ ꯃꯠꯇꯨꯁꯨ ꯊꯦꯡꯅꯔꯝꯃꯤ ꯑꯩꯅ ꯆꯠꯂꯤꯀꯥꯟꯗ ꯍꯜꯂꯛꯄꯗ
ꯎꯝ ꯀꯩ ꯍꯥꯏꯔꯦ
ꯀꯩꯅꯣ ꯍꯥꯏꯇꯦ ꯑꯩ ꯏꯁꯩꯇꯥꯥ ꯂꯥꯛꯄ ꯑꯩꯅ ꯍꯣꯏꯗꯤ ꯂꯥꯎꯔꯝꯅꯤ ꯑꯗꯨꯒ ꯃꯍꯥꯛ ꯀꯩꯗꯧꯅꯤ ꯉꯉꯄꯗꯩ ꯑꯗꯨꯝ ꯇꯥꯍꯧꯗ꯭ꯔꯦ ꯑꯩꯁꯨ ꯑꯗꯨꯝ ꯊꯥꯎꯋꯦꯅ ꯑꯥ
ꯄ ꯄꯨꯇ꯭ꯔ ꯄ ꯍꯪꯒ ꯑꯣꯏꯔꯒꯦ
ꯑ ꯁꯀꯥꯟꯗꯁꯨ ꯐꯪꯗꯦ
ꯎꯝ ꯃꯁ ꯃꯥꯗ꯭ꯔ ꯑ ꯑ ꯍꯥꯏ
ꯑꯩ ꯅꯣꯛꯇ ꯅꯣꯛꯁꯤꯜꯂꯝꯕꯅꯦ ꯀꯩ ꯍꯥꯏꯅꯣꯖꯤ ꯀꯩ ꯐꯪꯗꯦ ꯍꯣꯏꯅ ꯂꯥꯛꯀꯅꯤ ꯅꯣꯡꯕꯨ ꯇꯥꯗ꯭ꯔꯗꯤ ꯑꯗꯨꯝ ꯂꯥꯛꯀꯅꯤꯗ
ꯅꯣꯡ ꯇꯥꯗ ꯅꯨꯡꯁꯥ ꯌꯥꯝ ꯂꯅ ꯁꯥꯏ
ꯍꯔꯦꯁ ꯈꯔꯁꯨ ꯂꯩ ꯆꯪꯉꯦ ꯇꯧꯅꯉꯔꯦꯁꯨ ꯇꯧ ꯑꯗꯨ ꯇ
ꯑꯣꯔ ꯑꯦꯁ
ꯎꯝ
ꯆꯣꯛꯊ ꯆꯗ
ꯑꯣ ꯆꯥꯡꯁꯦ ꯑꯌꯨꯛ ꯅꯨꯡꯗꯥꯡꯁꯤꯁꯨ ꯆꯥꯛ ꯆꯥꯗꯕꯅꯤꯅ ꯌꯦꯔꯝꯉꯣꯏꯩ ꯆꯥꯡ ꯌꯦꯔꯨꯝꯕ ꯃꯔꯤ ꯃꯔꯤ ꯆꯥꯡ
ꯑꯕ ꯑꯌꯥꯝꯅꯁꯨ ꯅꯣꯏꯕ ꯅꯠꯇꯦ ꯃꯌꯦꯡ ꯇꯥꯅꯕ ꯅꯨꯃꯤꯗꯥꯡ ꯆꯥꯛ ꯆꯥꯗ꯭ꯔꯗꯤ ꯄꯤꯔꯛꯀꯥꯟꯗꯅꯕ꯭ꯔꯥ
ꯑꯦꯣꯏ ꯄꯨꯔꯥ ꯍꯤꯟꯕꯗꯤꯣ ꯆꯀꯥꯎꯊꯄꯅꯤꯅꯤ ꯌꯦꯔꯨꯝꯗꯣ ꯃꯔꯤ ꯃ ꯆꯥꯏꯅ ꯁꯥꯂ ꯊ
ꯏꯔꯣ ꯅꯪ ꯇꯥꯏꯇꯤꯡ ꯇꯧꯔꯦꯅꯦꯅ
ꯎꯝ
ꯐꯤꯒꯔ ꯁꯦꯝꯒꯗꯧꯔꯦꯁꯦ ꯌꯦꯔꯨꯝ ꯃꯔꯤ ꯆꯥꯔꯒ ꯅꯨꯃꯤꯗꯥꯡꯗ ꯕ ꯑꯁ ꯐꯖꯗꯦ
ꯀꯦꯅꯤ ꯇꯥ ꯀꯦꯅꯤꯔ ꯃꯔꯤꯁꯦ ꯐꯣꯇꯤꯟ ꯑꯗꯨꯝ ꯌꯥꯎꯔꯕꯝꯅꯦ
ꯉꯝ ꯑꯣꯏꯕ
ꯍꯥꯥ
ꯃꯃꯣ ꯍ ꯆꯥꯛ ꯆꯥꯗꯗꯤ
ꯑꯩꯗꯤ ꯈꯪꯗꯛꯏꯁꯦ ꯅꯅꯨꯡꯉꯥꯏꯖꯦ ꯀ꯭ꯂꯥꯁ ꯇꯦꯟꯗꯩ ꯑꯗꯨꯝ ꯆꯔꯥꯗꯤ ꯍꯦꯟꯅ ꯂꯥꯛꯑꯦꯕꯣꯏꯗꯤ ꯀꯥꯁꯇꯤꯟ ꯖ ꯁ ꯃꯤꯤ ꯍꯦꯔꯅꯦꯕ ꯁꯚꯦꯟꯇꯤ ꯐꯥꯏꯚ ꯁꯤꯁ ꯋꯥꯟꯅꯦ ꯀ꯭ꯂꯥꯁ ꯁꯂꯚꯦꯟ ꯀꯥꯔꯛꯄꯗ ꯁꯤꯛꯁꯇꯤ ꯋꯥꯟꯗ ꯂꯩꯕꯅꯤ ꯂꯣꯛꯗꯥꯕꯗꯤ ꯑꯦꯞꯁ ꯈꯔ ꯊꯣꯛꯆꯔꯝꯃꯤv ꯂꯣꯛꯗꯥꯎꯟ ꯍꯧꯔꯛꯄꯗꯒꯤ ꯈꯤꯇꯪ ꯅꯦꯈꯠꯂꯝꯃꯦ ꯑꯃꯨꯛ ꯑꯗꯨꯗꯤ ꯑꯦ ꯃꯥꯡꯈꯤꯕ ꯑꯗꯨꯝ ꯃꯥꯡꯈ꯭ꯔꯦ
ꯍꯗ꯭ꯔꯦ ꯅꯣ
ꯎꯗꯗ
ꯃꯪ ꯊꯤꯒꯦ ꯇꯧꯅꯦ
ꯊꯥꯖꯕ ꯊꯝꯖ ꯁꯣꯏꯗꯅ ꯐꯪ
ꯇꯦꯡꯒꯨꯝꯕ ꯈꯔꯁꯨ ꯈ ꯕꯨꯛꯇꯟ ꯏꯟꯕꯗꯤ ꯁꯝ ꯉꯝꯗꯦ ꯃꯣꯏ ꯈꯠꯆꯦ
ꯎꯝ ꯌꯥꯝꯃ ꯀꯅꯤꯗ
ꯏꯗꯪ
ꯎꯝ
ꯗꯣꯛꯇꯔꯗꯣ ꯑꯝꯇꯪ ꯆꯠꯂꯒ ꯑꯝꯇꯪ ꯍꯪꯁꯦꯠꯇ ꯅꯅꯤꯌꯨꯔꯣꯒꯤ ꯗꯣꯛꯇꯔ ꯅꯔꯁꯁꯨꯨ ꯁꯣꯜꯂꯤꯕꯅꯤ ꯅꯍꯥꯟꯋꯥꯏꯁꯤ ꯌꯦꯡꯒꯦ ꯇꯧꯔꯒ ꯃꯣꯏꯒꯤ ꯃꯦꯆꯤꯟ ꯂꯩꯇꯦ ꯍꯥꯏꯕꯗꯨ ꯑꯗꯨꯝ ꯇꯣꯛꯈ꯭ꯔꯕꯅꯦꯕ ꯑꯗꯩ ꯑꯗꯨꯝ ꯆꯠꯄ ꯇꯠ ꯇꯟꯗꯅ
ꯑꯣꯝ
ꯑꯗꯨ ꯜ ꯆꯆ ꯃꯗꯤ ꯅꯅꯨꯡꯗꯣ ꯍꯥ
ꯈꯨꯠꯇꯨꯒꯤꯔꯔꯕ
ꯑꯧ ꯃꯥꯅꯦ ꯐꯠꯀꯤ ꯍꯥꯏꯗꯤ ꯈꯤꯇꯪ ꯃꯨꯛꯄꯗꯅꯦ ꯈꯔ ꯍꯦꯟꯅ ꯃꯨꯛꯄꯗ ꯀꯩꯅ ꯁꯣꯛꯊꯩꯑꯕ ꯌꯥꯗꯦꯕ ꯌꯦꯁ ꯅꯪꯨꯛ ꯀꯩꯝꯇ ꯇꯧꯗ ꯑꯣꯏꯁꯤꯅꯦꯕ ꯌꯥꯝ ꯌꯦꯠꯂꯁꯤ ꯍꯥꯏꯅꯕꯤꯁꯦ ꯁꯨꯃꯥꯏꯅ ꯇ ꯇꯧꯔꯗꯤ ꯌꯥꯝꯝ ꯅꯨꯡꯉꯥꯏ
ꯇꯧꯁꯂꯣ ꯍꯥꯡꯒꯦꯣ
ꯄꯩꯁꯥꯁꯨ ꯀꯌꯥꯝ ꯆꯪ ꯆꯧꯁꯦ ꯈꯪꯗꯦ
ꯎ ꯌꯥꯅꯤꯗ ꯅꯪ ꯆꯍꯤ ꯑꯗꯨ ꯆꯍꯤ ꯀꯌꯥ ꯁꯣꯏꯔꯤꯒꯦ ꯄꯣꯅ ꯈꯨꯠꯀꯤꯗꯣ
ꯀꯨꯏꯔꯦ ꯇꯨ ꯊꯥꯎꯖꯟ ꯊ꯭ꯔꯤꯖꯅꯤ ꯍꯖꯤꯛ ꯊꯥ ꯆꯃꯩ ꯖꯨꯟꯗ ꯆꯍꯤ ꯑꯍꯨꯝ ꯐꯥꯈ꯭ꯔꯦ
ꯑꯣ ꯅꯪꯒꯤ ꯑꯦꯛꯁꯤꯗꯦꯟꯒꯤ ꯑꯦꯅꯤꯚꯔꯁꯔꯤ
ꯍꯣꯏ ꯖꯨꯟꯗ ꯖꯨꯂꯥꯏꯗꯔ ꯀꯥꯎꯕꯗ
ꯑꯗꯩ ꯀꯦꯝ ꯀꯛꯊꯣꯛꯄ ꯌꯥꯏꯑꯕ
ꯀꯉꯣ ꯀ ꯃꯆꯥ ꯃ ꯑꯃ ꯀꯛꯊꯣꯛꯑꯒ ꯑꯦꯛꯁꯤꯗꯦꯟ ꯑꯦꯅꯤꯚꯔꯁꯔꯤ ꯍꯥꯏꯅ ꯃꯦꯃꯣꯔꯤꯁ ꯍꯥꯏꯅ
ꯍꯣꯏ ꯅꯪꯒꯤ ꯗꯣꯛꯇꯔꯗ ꯂꯩꯕꯒꯤ ꯐꯣꯇꯣꯗꯨꯃ ꯍꯥꯞꯆꯤꯜꯂꯒ
ꯎꯝ ꯌꯥꯝ ꯐꯖꯅ
ꯑꯥ
ꯅꯨꯡꯁꯤꯕꯩ ꯇꯥꯡꯗ
ꯃꯥꯅꯦ ꯃꯌꯥꯝ ꯍꯔꯥꯎ ꯍꯔꯥꯎꯅ
ꯑꯣ ꯑꯇꯩ ꯂꯣꯏ ꯍꯧꯒꯠꯅꯔꯕ ꯑꯩꯛꯇ ꯍꯋꯥꯏꯕꯨꯗꯤ ꯀꯥꯝꯃꯤ ꯀꯃꯦꯗ ꯁꯣꯛ ꯇꯕꯨꯗꯣꯗ ꯅꯟꯗ
ꯀꯔꯤ ꯍꯋꯥꯏ ꯅꯣ
ꯀꯝ ꯊꯁꯦ ꯄ ꯍꯋꯥꯒ ꯂꯩ ꯂꯩꯗ꯭ꯔꯦ ꯄꯥꯏ ꯁꯝꯕꯗꯤ ꯍꯋꯥ ꯏꯟ ꯇ ꯐꯠꯇꯗꯤ ꯟꯖꯂ ꯑꯃ ꯑꯣꯏꯣ
ꯍꯣꯏ ꯅꯃ ꯍꯦꯜꯂꯤꯗꯨꯅꯤꯅꯦ ꯍꯧꯒꯠꯅꯔꯦ ꯐꯣꯟ ꯌꯦꯡꯅꯔꯤ ꯕꯔꯈꯥꯁ
ꯀꯄꯥꯁꯦ ꯐꯣꯟꯅ
ꯐꯣꯟꯗ ꯃꯤꯠꯀꯤ ꯃꯤꯠꯀꯤ ꯕ꯭ꯔꯦꯛꯐꯥꯁ ꯍꯥꯏꯇꯥꯔꯦ
ꯌꯥꯝ ꯐꯕ ꯐꯇꯤꯟꯒ ꯌꯥꯝ ꯌꯥꯎꯕ ꯃꯤꯠ ꯌꯥꯝ ꯅꯨꯡꯉꯥꯏꯕꯀꯣ
ꯎꯝ ꯃꯥꯅꯦ ꯍꯣꯏ ꯑꯗꯨꯗꯤ ꯀꯅꯥ ꯀꯅꯥ ꯂꯩꯖꯥꯠꯅꯣ ꯏꯁꯄ ꯅꯖꯗꯥ
ꯄꯦꯟ ꯈꯪꯗꯦ ꯑꯩ ꯍꯔꯦꯟꯗꯤ ꯄꯨꯡ ꯀꯌꯥꯗ ꯂꯩ ꯂꯩꯕꯅꯣꯕꯨ ꯅꯉꯈꯤꯖꯪꯖ ꯄꯨ ꯌꯦ ꯑꯃ ꯇꯧ ꯌꯦꯁꯤ ꯌ ꯏ ꯆꯟ ꯔꯦꯁꯅ ꯑꯩꯉꯣꯟꯗ ꯃꯣꯏꯒꯤ ꯄꯣꯠꯂꯤꯁꯤꯅꯦ ꯅꯨꯡꯉꯥꯏꯇꯁꯨ ꯍꯣꯔꯦꯟꯁ ꯃꯦꯟꯅꯩ ꯃꯔꯕꯥꯔꯝ ꯃꯈꯥꯏꯗ
ꯚꯔꯣ ꯃꯈꯥꯏ ꯀꯩ ꯂꯝꯒꯣ ꯄꯣꯔꯇꯨꯒꯜ ꯑꯌꯥ ꯑ ꯄꯇꯨꯒꯜ ꯄꯣꯔꯒ ꯌꯦꯡꯇꯥꯃꯤꯅꯦ
ꯑꯥ
ꯍꯌꯦꯡꯅ ꯑꯃꯨꯛ ꯊꯥꯖꯤꯟꯗꯨꯅ ꯂꯩꯔꯕꯝꯅꯦ ꯑꯩ ꯑꯁ ꯄꯨꯡꯐꯧ ꯃꯈꯒꯥꯏꯅꯦ
ꯍꯌꯦꯡ ꯗꯦꯠ ꯊꯣꯛꯣꯔꯛꯑꯣ
ꯃꯅꯦ ꯅ ꯑꯣ ꯄꯣꯔꯇꯨꯒꯜꯁꯦ ꯍꯌꯦꯡ ꯍꯌꯦꯡꯅꯤ ꯑꯣ ꯆꯨꯝꯃꯦ ꯍꯌꯦꯡ ꯍꯌꯦꯡ ꯆꯨꯝꯂꯒꯦ ꯐꯣꯔ ꯊꯥꯔꯇꯤꯅꯤ
ꯍꯌꯦꯡ ꯑꯌꯨ ꯑꯣ ꯄꯣꯔꯇꯨꯒꯜ ꯍꯌꯦꯡ ꯑꯌꯨꯛ ꯂꯩꯕ꯭ꯔ
ꯎꯝ ꯍꯌꯦꯡ ꯑꯌꯨꯛ
ꯎ ꯑꯁꯤ ꯑ ꯇꯣꯏ ꯎ ꯔ ꯃꯈꯈꯥꯏ
ꯕꯥꯔꯣ ꯃꯈꯥꯏ
ꯎꯝ
ꯍꯣꯏꯁꯦ ꯀꯩꯅꯣ ꯇꯧꯔꯁꯦ ꯑꯃꯨꯛ ꯑꯩꯁꯨ ꯆꯥꯝꯃꯨꯛꯇ ꯀꯥꯞꯊꯣꯛꯑꯒꯦ ꯊꯝꯃꯒꯦ
ꯊꯣꯡ ꯇꯣ ꯊꯣ ꯇꯣ ꯑ ꯎ